ꯀꯩꯅꯣꯁꯤꯡ ꯀꯩꯅꯣ ꯂꯥꯛꯇꯕ ꯃꯥꯜꯂꯦ
ꯂꯥꯛꯄꯅꯦ ꯑꯩ ꯈꯣꯡꯉꯦ ꯉꯁꯥꯏ
ꯑꯣ ꯑꯣꯞ꯭ꯔꯥ ꯑꯩꯅ ꯑꯦꯞꯁꯇꯕꯨꯗꯤ ꯆꯪꯗꯦ
ꯑꯣ ꯈꯣꯡꯗꯤ ꯈꯣꯡꯕꯒꯨꯝ ꯇꯧꯕꯅꯦ ꯃꯤ ꯃꯤꯠ ꯁꯨꯕꯩ ꯀꯛꯈꯤꯕ ꯑꯣꯏ ꯂꯩꯔꯝ ꯏꯗꯣꯗ ꯋꯥꯉ, ꯑ ꯝꯇꯣꯝꯗ ꯀꯞ ꯆꯍꯤꯌꯦ
ꯁꯤꯃ ꯁꯥꯟꯅꯔꯒ ꯇꯣꯛꯑꯁꯦ ꯄꯨꯡ ꯇꯔꯥ ꯇꯥꯗꯣꯏ ꯂꯩ ꯂꯩꯔꯝ
ꯇꯨꯝꯗꯣꯏꯔꯥ
ꯇꯨꯝꯗꯣꯏꯅꯤ ꯉꯥꯛꯇꯪ ꯑꯃꯗꯨꯒ ꯋꯥꯔꯤ ꯁꯥꯟꯅꯒꯦ ꯑꯗꯨꯒꯥ ꯇꯨꯡꯈ꯭ꯔ ꯗꯣꯏꯅꯦ
ꯗꯤ ꯋꯥꯔꯤ ꯇꯥꯕꯗ ꯁꯤꯒꯦ ꯇꯧꯔꯦ
ꯑꯩ ꯍꯧꯖꯤꯛꯀꯥꯟꯅꯦ ꯇꯨꯝꯅꯕꯇ ꯍꯣꯠꯅꯔꯦ ꯀꯩꯝ ꯇꯧꯗ꯭ꯔꯦ ꯍꯧꯖꯤꯛꯀꯥꯟ ꯁꯥꯁꯦ ꯒꯌ꯭ꯥꯟ ꯑꯃ ꯇꯥꯗ꯭ꯔꯦꯕ ꯅꯪ ꯅꯕꯨꯗꯃ ꯃꯆꯥ ꯃꯥꯟꯁꯤ ꯂꯥꯛꯇꯣꯔꯦ
ꯅꯪ ꯇꯨꯝꯕ ꯌꯥꯏꯗꯣ ꯐꯩꯌꯦ ꯑꯩꯗꯤ ꯑꯩꯁꯨ ꯇꯨꯝꯕꯨꯗꯤ ꯇꯨꯝꯃꯤꯅꯦꯕꯀꯣ ꯑꯗꯨꯒ ꯃꯇꯝ ꯌꯥꯝ ꯆꯥꯗꯦꯕ ꯑꯩꯗꯤ ꯅꯨꯡꯊꯤꯟꯒꯨꯝꯕ
ꯍꯣꯏ ꯑꯩꯁꯨ ꯉꯁꯥꯏ ꯅꯨꯡꯊꯤꯟꯕꯨꯗꯤ ꯇꯨꯝꯃꯦ ꯇꯨꯝ ꯌꯥꯗ꯭ꯔꯥ ꯌꯥꯎꯔꯣꯏꯗ꯭ꯔꯥ ꯈꯪꯗꯦ ꯑꯗꯨꯑꯣꯏꯁꯨꯅꯦ ꯑꯩ ꯍꯌꯦꯡ ꯑꯌꯨꯛ ꯄꯨꯡ ꯇꯔꯨꯛꯀꯤ ꯇꯨꯁꯟ ꯂꯩꯌꯦꯕ
ꯎꯝ
ꯑꯗꯨꯅꯥ ꯁꯤ ꯇꯨꯏꯁꯥꯟꯁꯤ ꯆꯠꯂꯨꯕꯗꯒꯤ ꯑꯩ ꯁꯤꯗꯣꯔꯦ
ꯑꯣ ꯍꯣꯝ ꯇꯨꯏꯇꯣꯔ
ꯎꯝ ꯑꯉꯥꯡ ꯄꯩꯈꯥ ꯂꯩꯕꯒꯤ ꯎ ꯑꯃꯅ ꯑꯉꯥꯡ ꯑꯃꯅꯦꯕꯀꯣ ꯑꯗꯨꯅ ꯂꯤꯁꯤꯡ ꯇꯔꯨꯛ ꯗ ꯑꯃꯗꯨꯗꯤ ꯊꯥ ꯐꯥꯗ꯭ꯔꯤ ꯄꯤꯔꯛ ꯇꯔꯤꯌꯦ ꯑꯗꯨꯅ ꯑꯉꯥꯡ ꯑꯅꯤ ꯑꯪ ꯑꯃꯅ ꯑꯅꯤ ꯈꯪꯗꯦ ꯅꯤꯄꯥꯜ ꯃꯥꯄꯜ ꯇꯔꯥ ꯑꯗꯨꯃꯥꯏꯅ ꯑꯪ ꯒꯥꯔꯤ ꯃꯆꯥ ꯆꯠꯂꯦ ꯑꯩ ꯌꯨꯝꯗꯒꯤ ꯒꯥꯔꯤ ꯄꯨꯔꯛꯑꯦ
ꯉꯒꯥꯔꯤ ꯃꯆꯥ ꯂꯩꯇ꯭ꯔꯗꯤ ꯌꯥꯝ ꯕꯦꯔꯥ ꯀꯥꯏꯅꯦꯀꯣ
ꯎꯝ ꯑꯗꯨ ꯒꯥꯔꯤ ꯃꯆꯥ ꯍꯥꯏꯁꯦ ꯑꯁ ꯀꯩꯅꯣ ꯇꯧꯔꯗꯤꯅꯦ ꯎꯝ ꯑꯗꯨꯝ ꯁꯦꯀꯦꯟ ꯍꯦꯟꯗꯅꯦ ꯑꯍꯣꯡꯕ ꯃꯌꯥꯝ ꯐꯪꯉꯤꯗ ꯂꯨꯄꯥ ꯂꯤꯁꯤꯡ ꯀꯨꯟ ꯀꯨꯟꯊ꯭ꯔꯥ ꯄꯤꯕ
ꯀꯨꯟ ꯀꯨꯟꯊ꯭ꯔꯥ ꯄꯤꯕꯗꯣ ꯅꯨꯡꯉꯥꯏꯕ ꯊꯧꯕꯗ
ꯅꯨꯡꯉꯥꯏꯅꯤꯌꯦ ꯑꯗꯨꯝ ꯑꯣꯏꯅ ꯊꯥꯒꯠꯂꯛꯀꯥꯟ ꯌꯦꯡꯒꯅꯤ ꯀꯩꯅꯣ ꯑꯩꯈꯣꯏꯅ ꯀꯨꯟꯊ꯭ꯔꯥ ꯃꯉꯥꯒ ꯄꯤꯔꯗꯤ ꯐꯖꯅ ꯑꯗꯨꯝ ꯅꯨꯡꯉꯥꯏꯔꯦ
ꯑꯩꯗꯤ ꯀꯔꯤ ꯒꯥꯔꯤ ꯃꯆꯥꯁꯦ ꯂꯨꯄꯥ ꯂꯥꯛ ꯑꯃꯒꯤ ꯅ ꯐꯥꯔꯗꯅꯦ ꯑꯩꯅ ꯈꯜꯂꯤꯁꯦ
ꯗꯤ ꯀꯩꯅꯣꯅꯦ ꯍꯥꯏꯕ ꯑꯗꯨꯗꯤ ꯐꯥꯔꯁ ꯍꯦꯟꯅꯦ ꯍꯥꯏꯕ ꯑꯩꯌꯥꯁꯤꯗ ꯁꯦꯀꯦꯟ ꯍꯦꯟ ꯍꯥꯏꯕ
ꯁꯦꯀꯦꯟ ꯍꯦꯟ ꯑꯩꯁꯨ ꯑꯃ ꯄꯥꯝꯃꯦ ꯑꯗꯨꯗꯤ
ꯑꯩꯈꯣꯏꯗꯦꯛꯇ ꯆꯤꯡ ꯃꯥꯟꯗꯕ ꯀꯣꯏꯆꯠ ꯆꯠꯂꯨꯅꯤ ꯍꯥꯏꯕ ꯅꯠꯇꯦꯂꯅ ꯆꯦꯛꯁꯤꯟꯅꯁꯨ ꯊꯧꯗꯣꯛ ꯂꯩꯔꯦ
ꯍꯣꯏ ꯪꯗ ꯀꯣꯝꯄ꯭ꯌꯨꯇꯔ ꯆꯠꯂꯦ ꯂꯤꯁꯤꯡ ꯇꯔꯨꯛꯃꯨ ꯇꯥꯔ ꯑꯃ ꯐꯥꯔꯦꯗꯅ ꯑꯅꯤ ꯆꯦꯜ ꯃ ꯉꯝꯗꯖ ꯃꯒ ꯆꯠꯂꯗꯤ ꯊꯥꯒꯤ ꯐꯥꯔꯁꯇꯤꯀꯣꯅꯩꯗꯅ
ꯍꯣꯏ ꯑꯗꯨꯅꯦ ꯏꯁꯥ ꯈꯛꯀꯤ ꯑꯣꯏꯔꯤꯅꯦ ꯑꯩꯁꯨꯅꯦ ꯌꯥꯝ ꯅꯨꯡꯉꯥꯏꯅ ꯍꯥꯏꯗꯤ ꯈꯔ ꯇꯥꯟꯖꯔꯨꯔꯁꯨ ꯑꯗꯨꯝ ꯈꯔ ꯅꯨꯡꯉꯥꯏꯅ ꯍꯤꯡꯗꯧꯗꯣ ꯌꯨꯝꯗ ꯄꯨꯕ ꯌꯥꯎꯁꯨ ꯂꯩꯅꯤꯅꯦ ꯑꯩꯗꯤ ꯑꯗꯨꯗꯣ
ꯌꯨꯝꯁꯨ ꯄꯨꯔꯕꯅ
ꯏꯐ ꯑꯩꯈꯣꯏ ꯏꯅꯥꯎ ꯑꯩꯈꯣꯏ ꯁꯣꯅꯤ ꯍꯟꯗꯛ ꯑꯥꯏ ꯑꯥꯏ ꯇꯤ ꯇꯝꯗꯣꯏꯅꯤꯃꯥꯏ ꯄꯩꯁꯥ ꯑꯦꯠꯃꯤꯁꯟ ꯇꯧꯦ ꯄꯩꯁꯥ ꯇꯨꯡꯁꯤꯜꯂꯤꯅꯦ ꯑꯩ
ꯅꯣꯏꯒꯤ ꯃꯆꯥꯅꯨꯄꯤ ꯑꯐꯕ ꯑꯣꯏꯌꯦꯎ ꯃꯅꯥꯎꯅꯨꯄꯤꯁꯤꯡꯗꯨ ꯄꯩꯁꯥ ꯍꯨꯟꯕ ꯉꯝꯃꯦ ꯑꯦꯝ ꯌꯨ ꯇꯝꯅ ꯇꯝꯅ ꯑꯩꯁꯨꯅꯦ ꯑꯦꯝ ꯌꯨꯗ ꯇꯝꯒꯦ ꯇꯧꯤꯗꯣꯏꯅꯦ ꯁꯤꯃꯦꯟ ꯁꯨꯐꯌꯥ ꯍꯥꯏꯗ꯭ ꯑꯦꯝ ꯌꯨꯅꯤꯠ ꯇꯝꯃꯗꯕꯅꯦ
ꯇꯝꯃꯣ ꯑꯗꯨ ꯍꯟꯗꯛ ꯀꯩꯅꯣ ꯑꯝꯕꯦꯗꯀꯔꯒꯤꯁꯨ ꯀꯣꯆꯤꯡꯒꯤ ꯀꯩꯅꯣ ꯇꯧꯔꯕꯅꯦ
ꯑꯩ ꯃꯥꯁꯇꯔ ꯇꯧꯒꯦ ꯇꯧꯉꯗ
ꯎꯝ ꯍꯣꯏ ꯃꯥꯁꯇꯔ ꯇꯧꯔꯁꯦ ꯑꯩꯁꯨꯅꯦ ꯗꯤꯄ꯭ꯂꯣꯃꯥ ꯀꯣꯔꯁ ꯑꯃ ꯌꯥꯎꯅꯦꯕꯁ ꯇꯔꯗꯤ ꯑꯦꯝ ꯌꯨꯗ ꯇꯧꯔꯣꯏꯕ
ꯃꯥꯁꯇꯔꯗꯣ ꯇꯧꯔꯒꯅꯦ ꯑꯩ ꯍꯣꯝꯁꯇꯤꯇꯔꯁ ꯌꯥꯝ ꯇꯧ ꯈꯪꯅꯤꯡꯉꯦꯕꯀꯣ ꯒꯥꯔꯤ ꯃꯆꯥꯗꯣ ꯑꯩ ꯑꯗꯨꯝ ꯍꯥꯏ ꯂꯩꯅꯦ ꯒꯥꯔꯤ ꯃꯆꯥꯁꯦ ꯌꯥꯎꯗ꯭ꯔꯗꯤ ꯁꯨꯡꯌꯥ ꯌꯥꯗꯕꯩ ꯇꯥꯏꯞꯇ ꯑꯣꯏꯋꯗꯣ ꯑꯦꯝ ꯌꯨꯒꯤ ꯀꯦꯝꯄꯁ ꯈꯨꯆꯥꯎꯗꯨꯒ
ꯑꯗꯨꯕꯨꯗꯤꯅꯦ ꯑꯍꯥꯟꯕꯩꯗꯤ ꯀꯩ ꯇꯧꯔꯨꯍꯦ ꯑꯗꯣ ꯑꯩ ꯍꯥꯟꯅ ꯑꯍꯥꯟꯕꯗꯗꯤ ꯀꯩꯅꯣꯗ ꯆꯠꯂꯝꯃꯦꯕꯀꯣ ꯁꯤꯡꯖꯃꯩꯗ ꯆꯠꯂꯝꯃꯦꯕ ꯑꯗꯨ ꯁꯤꯡꯖꯃꯩꯒꯤꯗꯣ ꯑꯩ ꯑ ꯀꯩ ꯍꯥꯏꯈ꯭ꯔꯦ ꯎꯝ ꯑꯣꯇꯣꯗ ꯆꯠꯂꯝꯃꯦꯕ ꯑꯗꯨꯀꯥꯟꯅ ꯄꯩꯁꯥꯗꯨꯣ ꯄꯊꯣꯔꯛ ꯀꯥꯟꯗꯅꯦ ꯁꯤꯡꯖꯝ ꯁꯤꯗꯩꯅ ꯁꯤꯡꯖꯥꯃꯩꯐꯧ ꯆꯠ ꯀꯥꯟ ꯂꯨꯄꯥ ꯀꯨꯟꯅꯦꯕ ꯍꯪꯒꯠ ꯍꯟꯗꯥꯗꯤ ꯅꯤꯐꯨ ꯇꯥꯗ꯭ꯔꯥ ꯑꯗ ꯊꯥ ꯑꯃꯗ ꯇ꯭ꯋꯦꯟꯇꯤ ꯐꯥꯏꯚ ꯇ꯭ꯋꯦꯟꯇꯤ ꯐꯥꯏꯚ ꯗꯦꯖꯁꯦ ꯆꯠꯇꯧꯅꯦꯕ ꯄ꯭ꯔꯖꯦꯟ ꯑꯣꯏꯗꯧꯅꯦꯕ ꯑꯗꯨꯏꯗꯨꯅ
ꯢꯁꯥꯁꯦ ꯈꯤꯇꯪ ꯑꯦꯞꯇꯤꯞ ꯑꯦꯛꯇꯤꯞ ꯑꯣꯏꯗ꯭ꯔꯥ ꯁꯤꯝꯔꯟ ꯗꯤ ꯑꯁ ꯏꯁꯥꯁꯦ ꯀꯩꯅꯣ ꯌꯥꯝ ꯀꯩꯅꯣ ꯈꯪꯗꯦꯗ ꯂꯦꯊꯔꯦ
ꯁꯤꯝꯔꯟ ꯉꯁꯤꯕꯨꯗꯤ ꯌꯥꯝ ꯋꯥꯒꯤꯕꯅꯤ
ꯋꯥꯏꯔꯁꯨ ꯃꯥ ꯃꯈꯣꯟꯁꯨ ꯃꯥ ꯏꯇꯞ ꯇꯞ ꯊꯗ꯭ꯔꯣ
ꯇꯞ ꯇꯞ ꯉꯥꯡꯕꯩ ꯃꯥ ꯑꯩꯅ ꯄꯩꯁꯥꯗꯣ ꯂꯨꯄꯥ ꯂꯤꯁꯤꯡ ꯑꯃ ꯗꯥꯏꯔꯦꯛ ꯆꯠꯂꯦꯕ ꯑꯗꯨ ꯈꯛꯇꯗ ꯑꯗꯨꯢꯗꯨꯅꯅꯦ ꯑꯩꯁꯦ ꯑꯍꯥꯟ ꯑꯅꯤ ꯆꯧꯉꯥ
ꯑꯅꯤ ꯆꯥꯧꯉꯥꯗꯨꯗꯤ ꯅꯪꯅ ꯑꯗꯨꯝ ꯊꯤꯖꯔꯦ
ꯊꯤ ꯑꯥ
ꯑꯁ ꯑꯗꯨꯗꯤ ꯑꯁ ꯌꯨꯝꯗ ꯄꯩꯁꯥ ꯇꯥꯟꯗ꯭ꯔꯦ ꯌꯥꯝ ꯑꯩꯁꯨꯅꯦ ꯌꯨꯝ ꯄꯥꯟꯕꯩꯒꯗꯤ ꯂꯥꯏꯔꯤ ꯑꯩꯁꯨ ꯃꯥꯁꯇꯔ ꯀꯩꯀꯩ ꯇꯧꯁꯤꯟꯅꯤꯡꯉꯛ ꯑꯕ ꯑꯩꯁꯨ ꯈꯟꯗ꯭ꯔꯦꯕ ꯑꯁ ꯃꯣꯏ ꯃꯣꯏꯗꯤꯀꯣ ꯍꯧꯖꯤꯛꯅꯦ ꯢꯕꯦꯝꯃꯥ ꯑꯩꯒꯤ ꯌꯨꯝꯗ ꯂꯩꯕꯁꯦ ꯐ꯭ꯔꯤꯗ ꯎ ꯌꯥꯗꯦꯀꯣ ꯍꯣꯁꯄꯤꯇꯥꯜꯗ ꯆꯠꯄ ꯑꯩ ꯅꯤꯡꯁꯤꯡꯉꯛꯀꯅꯤ
ꯑꯗꯨ ꯉꯥꯛꯇꯅꯤ ꯢꯕꯦꯝꯃ ꯑꯩꯁꯨ ꯍꯧꯖꯤꯛꯀꯥꯟ ꯍꯥꯏꯗꯤ ꯑꯩꯈꯣꯏ ꯆꯦꯁꯨ ꯂꯩꯇꯦ ꯗꯦꯗꯅ ꯃꯥꯗꯣ ꯑꯗꯥ ꯆꯠꯈ꯭ꯔꯦꯗꯅ ꯑꯗꯨꯅ ꯑ ꯈꯣꯏ ꯏꯃꯨꯡꯒꯤ ꯑꯍꯟꯁꯦ ꯑꯩꯅ ꯑꯣꯏꯅ ꯑꯣꯏꯔꯦꯕ ꯑꯅꯥ ꯍꯥꯏꯗꯤ ꯑꯩꯈꯣꯏ ꯏꯃꯨꯡꯅ ꯈꯔ ꯅꯥꯒꯟꯕꯅꯤꯗ ꯑꯃꯩ ꯅꯥꯔꯁꯨ ꯑꯃꯩ ꯅꯥꯔꯁꯨ ꯑꯗꯨꯝ ꯍꯥꯏꯗꯤ ꯑꯗꯨꯝ ꯑꯩ ꯑꯩ ꯑꯩꯁꯦ ꯃꯣꯏꯅ ꯍꯧꯔꯛꯇ꯭ꯔꯁꯨ ꯆꯠꯇ꯭ꯔꯁꯨ ꯅꯨꯡꯉꯥꯏꯇꯕ ꯑꯗꯨꯝ ꯑꯣꯏ ꯂꯩꯔꯕꯗꯣ ꯑꯗꯨꯃꯥꯢ ꯑꯣꯏꯕꯩꯅꯦ ꯄꯪꯆꯠꯇꯅꯦ ꯑꯩꯅ ꯆꯠꯂꯤ ꯃꯈꯩꯁꯦ ꯀꯩꯅꯣꯅꯦ
ꯑꯁ ꯑꯗꯨ ꯉꯁꯥꯏ ꯏꯕꯦꯝ ꯑꯩ ꯃꯤ ꯃꯤ ꯈꯠꯅꯗꯦꯅ ꯈꯥꯕꯅꯤ ꯀꯣ ꯌꯨꯝꯗ ꯂꯩꯕꯁꯦ ꯏꯊꯧ ꯑꯃ ꯆꯠꯈꯤꯕꯅ ꯐꯩꯌꯦꯕ ꯌꯨꯝꯗ ꯂꯩꯔꯕꯅꯤꯅ ꯊꯕꯛꯇꯣ ꯀꯩꯝ ꯇꯧꯗꯦꯅꯁꯨ ꯈꯜꯂꯒ ꯂꯩꯕ ꯃꯣꯏꯁꯦ
ꯍꯣ ꯍꯣꯏ ꯇꯧꯕꯅꯦ
ꯑꯩꯅ ꯍꯥꯏꯗꯤ ꯆꯥꯛ ꯊꯣꯡꯗꯅ ꯌꯨꯝꯒꯤ ꯊꯕꯛꯁꯤꯁꯨ ꯊꯕꯛꯅꯦ ꯍꯥꯏꯕ
ꯎꯝ
ꯋꯥꯏ ꯍꯥꯏꯕ ꯑꯗꯨꯗꯨꯒ ꯃꯁꯥꯏꯁꯦ ꯑꯩꯈꯣꯏ ꯅꯥꯀꯟꯒꯤ ꯑꯉꯥꯡ ꯑꯃ ꯕꯣꯛꯁꯤꯡ ꯁꯥꯟꯅꯩꯑꯕ ꯑꯗꯨꯗꯨꯒꯤ ꯑꯦꯛꯖꯥꯝ ꯊꯥꯕꯤꯌꯣꯅ ꯃꯆꯦꯅ ꯍꯥꯏ ꯂꯥꯛꯄ ꯃꯥꯅꯁꯨ ꯊꯥꯕ ꯌꯥꯏꯀꯣ ꯃꯁꯨ ꯑꯗꯨꯝ ꯌꯥꯅꯕ ꯇꯧꯔꯗꯤ ꯑꯗꯨꯝ ꯌꯥꯗꯣꯏꯅꯤꯀꯣ ꯃꯥꯏꯗꯣ ꯑꯗꯨꯗꯨꯒ ꯑꯩꯅ ꯑꯩꯗꯤ ꯍꯟꯗꯛꯀꯤ ꯀꯩꯅꯣꯁꯦ ꯌꯥꯝ ꯆꯤꯟ ꯌꯥꯝ ꯁꯪꯗꯦ ꯍꯌꯦꯡꯁꯨ ꯁ꯭ꯀꯤꯟꯒꯤ ꯅꯨꯃꯤꯠ ꯀꯨꯟꯅꯤ ꯐꯥꯕꯒꯤ ꯆꯦꯛꯑꯞ ꯆꯠꯇꯣꯏꯅꯤ ꯑꯗꯨꯒ ꯇꯥꯡ ꯇꯔꯝꯄꯟꯗꯁꯨ ꯑꯩ ꯈꯣꯏ ꯅꯦꯒꯤ ꯃꯆꯥꯥꯅꯨꯄꯤ ꯑꯇꯣꯝꯕꯤ ꯁꯉꯥꯏꯄ꯭ꯔꯧꯗ ꯂꯩꯕꯗꯨꯒꯤ ꯀꯩꯅꯣꯅꯦꯕ ꯆꯨꯔꯥꯀꯣꯔꯣꯟꯅꯦ ꯑꯉꯥꯡꯒꯤ ꯑꯩꯈꯣꯏ ꯀꯥꯃꯥꯏ ꯃꯍꯨꯠꯍ ꯆꯠꯇꯣꯏꯅꯣ ꯑꯗꯨ ꯍꯜꯂꯛꯄꯗ ꯑꯗꯨꯝ ꯀꯩꯅꯣꯗ ꯀꯣꯟꯊꯧꯖꯝꯗ ꯆꯠꯈ꯭ꯔꯗꯝꯕꯅꯤ ꯌꯥ ꯆꯦꯛꯀꯞ ꯇꯧꯕꯒꯤꯁꯦ ꯆꯦꯂꯣꯏꯅꯥꯡ ꯃꯅꯥꯛꯇ ꯆꯠꯈ꯭ꯔꯗꯝꯕꯅꯤ ꯈꯣꯠꯀꯗꯝꯕꯅꯤ ꯍꯥꯏꯕ ꯑꯗꯨꯒ ꯑꯩꯅ ꯍꯥꯏꯗꯤ ꯑꯩꯅ ꯁꯪꯗꯕꯩ ꯅꯠꯇ꯭ꯔꯥ ꯍꯥꯏꯗꯣ ꯁꯪꯗꯦ ꯈꯣꯠꯇꯦ ꯃꯔꯛꯇ ꯑꯍꯥꯡꯕꯒ ꯂꯩꯔꯗꯤ ꯑꯩ ꯃꯅꯤꯡꯒ ꯏꯃꯥꯟꯅꯕꯤꯁꯨ ꯊꯣꯛꯂꯛꯄꯒꯤ ꯄꯨꯟꯁꯦ ꯈꯣꯠꯁꯦ ꯍꯥꯏꯅꯩ ꯍꯥꯏꯕ ꯃꯥꯅ ꯍꯥꯏꯗꯨꯅꯅꯦ ꯑꯩꯒꯤꯗꯣ ꯁꯨꯡꯗꯣꯛ ꯁꯟꯖꯤꯟ ꯇꯧꯔꯒ ꯌꯥꯕ꯭ꯔ ꯌꯦꯡꯉꯣ ꯃꯥꯒꯤꯗꯨꯗꯤ ꯃꯥꯒꯤ ꯊꯕꯛꯇꯨꯅ ꯃꯔꯨ ꯑꯣꯏꯕ ꯊꯕꯛꯇꯨꯅꯦꯕ ꯑꯩꯒꯤꯁꯤꯅ ꯂꯣꯏꯃꯛ ꯁꯤꯗꯣꯛ ꯁꯤꯖꯤꯟ ꯌꯥꯕꯩ ꯇꯥꯏꯞꯇ ꯇꯧꯈꯜꯂꯦꯕ ꯗꯣꯛꯇꯔ ꯑꯦꯄꯣꯏꯟꯃꯦꯟ ꯑꯗꯣ ꯌꯥꯕ ꯅꯨꯃꯤꯠ ꯁꯤꯗ ꯆꯠꯂꯣ ꯍꯥꯏꯒꯠꯂꯛꯄꯩ ꯇꯥꯏꯝ ꯇꯧꯈꯠꯂꯛꯑꯕ
ꯎꯝ
ꯑꯩꯁꯦ ꯁꯥꯎꯅꯤꯡꯉꯦꯕꯀꯣ ꯍꯥꯏꯗꯤ ꯑꯩꯒꯤ ꯑꯩꯅ ꯑꯩꯒꯤ ꯑꯣꯏꯖꯔꯤꯕ ꯊꯕꯛꯇꯨꯅ ꯊꯥꯡꯗꯣꯛ ꯊꯥꯡꯖꯤꯟ ꯇꯧꯁꯤꯅꯦꯕ ꯃꯥ ꯍꯥꯏꯁꯦ ꯑꯗꯨꯒ ꯃꯥꯒꯤ ꯑꯗꯨꯅ ꯃꯔꯨꯑꯣ ꯑꯣꯏꯕ ꯊꯕꯛꯇꯨꯅꯦ ꯃꯥ ꯄꯨꯈꯥ ꯂꯩꯁꯦ ꯍꯥꯏꯗꯤ ꯃꯤꯗꯣ ꯁꯪꯕ꯭ꯔꯥ ꯁꯪꯗꯕ꯭ꯔꯥ ꯑꯗꯨꯗꯣ ꯁꯪꯗꯦ ꯍꯥꯏꯔꯗꯤ ꯇꯣꯛ ꯇꯧ ꯅꯠꯇ꯭ꯔꯣ ꯇꯤꯛꯅꯝ ꯅꯝꯕꯒꯤ ꯇꯧꯑꯣꯅꯥ ꯍꯥꯏꯕꯒꯤ ꯇꯥꯏꯞ ꯑꯝ ꯌꯥꯎꯁꯤꯜꯂꯛꯑꯕ
ꯎꯝ
ꯑꯗꯨ ꯍꯦꯛ ꯂꯣꯏꯔ ꯆꯠꯈꯤꯕꯒꯅꯦ ꯑꯩ ꯌꯥꯕ꯭ꯔꯥ ꯌꯦꯡꯒꯦꯕꯨꯗꯤ ꯍꯥꯏꯈꯤꯀꯣ ꯑꯗꯨ ꯍꯦꯛ ꯂꯣꯏꯕꯒ ꯆꯠ ꯆꯛꯈꯤꯕꯒ ꯑꯥ ꯐꯣꯟ ꯑꯃꯨꯛ ꯇꯧꯈꯠꯂꯦ ꯕꯥꯔꯇꯣꯟ ꯕꯥꯔꯇꯣꯟ ꯀꯩꯗꯧꯔꯤꯒꯦ ꯑꯩ ꯆꯥꯛ ꯊꯤꯕ ꯑꯣꯏꯕꯒꯤ ꯆꯥꯛ ꯊꯤꯔꯤ ꯍꯥꯏꯕ ꯁꯪꯕ ꯁꯪꯒꯗ꯭ꯔꯥ ꯁꯪꯉꯣꯏꯗ꯭ꯔꯥ ꯍꯪꯉꯛꯄꯗꯣ ꯁꯪꯗꯦ ꯍꯥꯏꯔꯦꯗꯅ ꯀꯣ ꯃꯇꯥꯡꯗꯨꯗꯗꯤ ꯃꯥꯅ ꯍꯪꯉꯛꯏꯕ ꯋꯥꯍꯪꯗꯨꯏꯃꯇꯨꯡ ꯃꯇꯨꯡ ꯏꯟꯅ ꯁꯪꯗꯦꯅ ꯍꯥꯏꯕ ꯑꯗꯨꯒ ꯃꯥꯅ ꯀꯩꯒꯨꯝꯕ ꯅꯪ ꯍꯣꯔꯦꯟ ꯁꯪꯉꯛꯄ ꯃꯇꯥꯡ ꯀꯩꯁꯨꯝ ꯁꯨꯝ ꯇꯧꯗꯕ ꯃꯇꯥꯡ ꯑꯣꯏ ꯀꯩꯁꯨꯝ ꯇꯧꯗꯕ ꯃꯇꯥꯡꯗ ꯕꯥꯔꯇꯣꯟ ꯏꯅꯤꯕꯤꯌꯨ ꯍꯧꯖꯤꯛꯀꯤ ꯑꯩꯈꯣꯏꯒꯤ ꯅꯦꯅꯦꯒꯤ ꯃꯆꯥꯅꯨꯄꯤꯒꯤ ꯃꯆꯥꯒꯤ ꯆꯨꯔꯥꯀꯣꯔꯣꯟꯗꯣ ꯑꯗꯨꯏ ꯅꯨꯃꯤꯠꯇꯨꯒ ꯆꯠ ꯆꯞ ꯃꯥꯟꯅꯅ ꯆꯨꯔꯥꯀꯣꯔꯣꯟ ꯂꯩꯌꯦꯕ ꯑꯩꯈꯣꯏ ꯅꯥꯀꯟꯗꯁꯨ
ꯎꯝ
ꯃꯥꯒꯤ ꯕꯥꯥꯔꯇꯣꯗꯨꯍꯟꯅꯤꯡꯉꯤꯅꯦꯕꯈꯣ ꯑꯩꯉꯣꯟꯗ ꯑꯩꯅ ꯍꯥꯏꯗꯤ ꯅꯪ ꯦꯟ ꯑꯗꯨꯅꯦ ꯑꯩ ꯍꯥꯏꯔꯛꯈꯤꯒꯦ ꯇꯥꯎꯕ ꯃꯣꯏꯒꯤ ꯕꯥꯔꯇꯣꯟꯗꯣ ꯏꯍꯟꯅꯤꯡꯉꯤꯅꯦꯕꯀꯣ ꯍꯣꯔꯦꯟ ꯅꯪ ꯁꯪꯕ ꯃꯇꯥꯡ ꯍꯣꯔꯦꯟ ꯀꯩꯝ ꯇꯧꯗꯕ ꯇꯥꯡ ꯄꯣꯊꯥꯕ ꯇꯟꯖꯥꯗꯒ ꯁꯨꯝ ꯉꯥꯏꯍꯥꯛ ꯉꯥꯏꯍꯥꯛ ꯄꯣꯊꯥꯔꯒ ꯏꯌꯣ ꯋꯥꯍꯩꯗꯨ ꯐꯖ ꯍꯥꯏꯗꯕ ꯃꯤꯑꯣꯏꯕꯒꯤ ꯂꯣꯟꯗꯣ ꯉꯥꯡ ꯗꯕ ꯁꯪꯕ꯭ꯔꯥ ꯍꯪꯉꯦ ꯑꯩꯗꯤ ꯁꯪꯗꯝꯕꯅꯤꯅ ꯁꯪꯗꯦ ꯍꯥꯏꯔꯦ ꯑꯩ ꯊꯕꯛ ꯇꯧꯔꯤꯕꯅꯤꯅꯀꯣ ꯆꯥꯛ ꯊꯤꯕꯅꯤꯅ ꯑꯗꯣ ꯐꯔꯦ ꯐꯔꯦ ꯊꯝꯃꯒꯦꯅ ꯊꯝꯈ꯭ꯔꯦ ꯑꯗꯨꯒ ꯑꯩꯖꯦ ꯆꯥꯛ ꯆꯥ ꯇꯣꯛꯑꯒ ꯃꯅꯤꯡꯗ ꯆꯠꯂꯦꯕꯀꯣ ꯀꯣꯟ ꯐꯦꯡꯗ꯭ꯔꯤꯉꯩꯗ ꯆꯠꯄꯗꯨꯗ ꯑꯩꯁꯦ ꯐꯝꯃꯒ ꯂꯩꯕ ꯐꯝꯃꯒ ꯂꯩꯕꯗꯨꯗ ꯍꯧꯖꯤꯛꯀꯤ ꯃꯧꯖꯦ ꯂꯥꯛꯑꯦ ꯂꯥꯛꯑꯀꯥꯟꯗꯅꯦ ꯇꯥꯕ꯭ꯔꯣ ꯁꯣꯐꯤꯌꯥ
ꯇꯥꯏ ꯇꯥꯏ
ꯂꯥꯛꯑꯦ ꯑꯗꯨꯗꯨꯒꯅꯦ ꯑꯩꯉꯣꯟꯗ ꯃꯥꯅ ꯍꯥꯏꯅꯦ ꯃꯥꯒꯤ ꯕꯥꯔꯇꯣꯟꯗꯣ ꯏꯌꯣ ꯏꯕꯤꯌꯣ ꯍꯥꯏꯕꯗꯤ ꯁꯪꯗꯦ ꯍꯥꯏꯔꯒ ꯐꯝꯃ ꯂꯩꯔꯝꯃꯤ ꯀꯔꯤꯅꯣ ꯍꯥꯏꯕ ꯑꯩꯩꯅ ꯍꯥꯏꯕꯗꯤ ꯅꯪ ꯍꯣꯔꯦꯟ ꯏꯌꯣꯁꯨ ꯑꯩꯅ ꯑꯩ ꯑꯗꯨꯗꯨꯒ ꯑꯩꯗꯨ ꯀꯩꯅꯣ ꯊꯕꯛ ꯇꯧꯔꯤꯕꯩꯅꯤ ꯑꯩ ꯀꯣꯟꯐꯧ ꯐꯦꯡꯍꯧꯗ꯭ꯔꯤ ꯈꯣꯠꯇ꯭ꯔꯤꯅ ꯍꯥꯏꯕ ꯌꯥꯔꯦ ꯌꯥꯔꯦ ꯃꯤꯉꯣꯟꯗ ꯏꯍꯟꯈ꯭ꯔꯦꯌꯦ ꯑꯩꯅ ꯐꯔꯦ ꯑꯗꯨꯗꯤ ꯍꯥꯏꯕ ꯁꯥꯎꯅꯤꯡꯉꯛꯇꯅ ꯍꯦꯛ
ꯑꯗꯨꯅꯦ ꯌꯨꯝꯗ ꯂꯩꯕꯁꯦ ꯊꯕꯛꯗꯁꯨ ꯇꯧꯗꯦꯕ ꯕꯥ ꯆꯧꯗꯤ ꯀꯩꯅꯣꯝ ꯇꯧꯋꯦ ꯍꯥꯏꯕ ꯑꯩꯈꯣꯏꯃꯨꯛꯁꯨ ꯌꯥꯗꯦꯕ ꯅꯤ ꯑꯩꯅ ꯌꯥꯝꯗ ꯆꯠꯇ ꯁ ꯆꯗ꯭ꯔ ꯂꯥꯛꯅꯦ
ꯅꯠꯇ ꯆꯠꯇꯦ ꯍꯥꯏꯕ ꯑꯃ ꯍꯣꯔꯦꯟ ꯁꯪꯕ ꯃꯇꯥꯡꯗ ꯇꯧ ꯍꯥꯏꯔꯒꯗꯤ ꯑꯩ ꯀꯩꯗꯧꯕꯒꯤ ꯁꯪꯗꯦ ꯍꯥꯏꯅ ꯍꯥꯏꯗꯣꯏꯋ ꯃꯥ ꯍꯧꯖꯤꯛ ꯍꯧꯖꯤꯛ ꯁꯪ ꯑꯩ ꯆꯥꯛ ꯊꯤꯔꯤꯗꯣ ꯃꯥ ꯆꯦꯜꯂꯛꯑꯒ ꯃꯥꯥꯏ ꯕꯥꯔꯇꯣꯟꯗ ꯏ ꯆꯠꯀꯗ꯭ꯔꯥ ꯃꯋꯥꯗꯨꯅ ꯐꯣꯟ ꯂꯣꯡꯈꯥꯛ ꯂꯣꯡꯒꯩ ꯐꯣꯟ ꯌꯦꯡ ꯂꯩꯔꯒ
ꯏꯒ ꯂꯩ ꯍꯣꯏ ꯆꯠꯊꯣꯛꯈꯤꯕꯅ ꯐꯩꯀꯣ ꯍꯥꯏꯗꯤ ꯏꯃꯥ ꯄꯥꯅꯅꯦ ꯈꯔ ꯇꯧ ꯌꯨꯝꯒꯤ ꯊꯕꯛ ꯏꯟꯈꯥꯡ ꯇꯧ ꯉꯝꯕ ꯑꯣꯏꯔꯗꯤꯅꯦ ꯌꯥꯝ ꯆꯠꯊꯣꯛ ꯌꯥꯝ ꯐꯩ ꯑꯩꯈꯣꯏꯁꯨ ꯑ ꯄꯨꯂꯞ ꯑꯩꯅ ꯆꯠꯊꯣꯛꯏꯁꯦ ꯍꯥꯏꯗꯤ ꯑꯩꯈꯣꯏ ꯑꯩꯈꯣꯏ ꯕꯥ ꯑꯩꯈꯣꯏ ꯕꯥꯒ ꯑꯩꯈꯣꯏ ꯃꯥ ꯈꯛꯇ ꯂꯩꯔꯝꯃꯤꯅ ꯀꯩꯀꯩ ꯊꯕꯛ ꯇꯧꯔꯁꯨ ꯑꯩꯈꯣꯏ ꯕꯥ ꯂꯣꯏ ꯇꯧꯕꯤꯑꯦꯕ ꯑꯗꯨꯏꯗꯨꯒꯤ ꯆꯠꯊꯣꯛꯏꯅꯦꯕ ꯌꯥꯔꯅꯤꯅ
ꯎꯝ ꯑꯗꯨꯅꯅꯦ ꯐꯔꯛꯇ ꯑꯩꯈꯣꯏꯗ ꯂꯩꯕ ꯃꯧ ꯎꯝ ꯃꯤꯅꯥꯏꯅꯦꯕꯦꯝ ꯑꯩꯈꯣꯏꯒꯤ ꯌꯨꯝꯒꯤ ꯃꯧ ꯑꯉꯥꯡ ꯑꯩꯈꯣꯏ ꯑꯩꯅ ꯍꯦꯛ ꯍꯦꯛ ꯆꯥꯛꯀ ꯏꯟꯂꯒ ꯊꯥꯜꯂꯛꯄ ꯑꯉꯥꯡꯗꯣ ꯑꯗꯨ ꯑꯉꯥꯡ ꯑꯁ ꯑꯗꯨꯒꯤ ꯃꯃꯥꯗꯨꯅ ꯃꯤꯔꯣꯟ ꯊꯨꯡꯗ꯭ꯔꯤꯕ ꯆꯥꯛ ꯆꯥ ꯇꯣꯛꯑꯒ ꯐꯨꯛ ꯐꯨꯛ ꯍꯧꯒꯠꯂꯒ ꯀꯥꯗ ꯆꯦꯟꯁꯤꯜꯂꯤ ꯀꯔꯤꯅꯣ ꯀꯔꯤ ꯅꯤꯌꯣꯝꯅꯣ ꯈꯪꯗꯦ ꯃꯥ ꯎꯕꯗ ꯑꯩꯁꯦ ꯃꯤꯍꯨꯟ ꯀꯥꯡꯉꯕꯅꯦ ꯑꯗꯩꯗꯤ ꯀꯣꯟꯁꯤꯅꯅꯦ ꯀꯣꯟꯁꯤꯅ ꯕꯦꯝꯃ ꯐꯦꯡꯉ ꯐꯦꯡꯉ ꯊꯅꯝꯃꯤꯕ ꯆꯥꯝꯕ ꯌꯥꯗꯕ꯭ꯔꯕ ꯃꯥ
ꯀꯣ
ꯑꯁ ꯏꯕꯦꯝꯃ ꯋꯥꯔꯤꯁꯦ ꯖꯥꯠ ꯖꯥꯠ ꯅꯦꯀꯣ ꯑꯩꯅ ꯃꯅꯨꯡꯒꯤ ꯂꯨꯈꯥꯛ ꯂꯨꯈꯥꯛ ꯁꯨꯡꯄꯥꯏ ꯄꯥꯏꯗꯦ ꯂꯨꯈꯥꯛꯀ ꯋꯥꯏ ꯇꯩꯕꯒꯤꯁꯦ ꯌꯥꯝ ꯇꯜꯂꯦꯕ ꯃꯥꯁꯦ
ꯎꯝ
ꯑꯩꯅ ꯍꯥꯏꯗꯤ ꯑꯩꯈꯣꯏ ꯃꯥꯅ ꯁꯦꯜ ꯍꯦꯜ꯭ꯄ ꯒ꯭ꯔꯨꯞꯀ ꯆꯠꯈꯤꯕ ꯅꯨꯃꯤꯠꯇꯗꯤ ꯑꯩꯅ ꯂꯨꯈꯥꯛ ꯁꯦꯡꯖꯤꯟꯕ ꯋꯥꯏ ꯇꯁꯤꯜꯂꯛꯄꯗꯣ ꯃꯥꯅ ꯀꯣꯟ ꯐꯦꯡꯕ ꯍꯧꯈ꯭ꯔꯦꯕ ꯑꯩꯅ ꯇꯦꯡꯊꯣ -ꯄ ꯂꯣꯏꯕ ꯀꯣꯟꯗꯣ ꯄꯨꯊꯣꯛꯑ ꯐꯦꯡꯕ ꯍꯧꯈ꯭ꯔꯅꯤꯕꯀꯣ ꯑꯩꯅ ꯃꯅꯨꯡꯒꯤꯗꯣ ꯇꯧꯔꯤꯉꯩꯗ ꯊꯦꯡꯅ ꯊꯣꯛꯂꯛꯄꯗ ꯀꯣꯟꯗꯣ ꯆꯥ ꯕꯁꯨ ꯌꯥꯏ ꯀꯣꯟꯗꯣ ꯐꯦꯡꯗꯪ ꯐꯦꯡꯉꯒ ꯊꯝꯂꯝꯃꯒ ꯀꯥꯗ ꯆꯪꯉ ꯊꯣꯡ ꯂꯣꯟꯈ꯭ꯔꯅꯤꯕ
ꯑꯁ ꯃꯥꯏꯗꯨꯗꯤ ꯔꯨꯇꯤꯟ ꯔꯨꯇꯤꯟ ꯈꯥꯏꯗꯣꯛꯅꯔꯁꯦ ꯍꯥꯏꯕ ꯐꯗ꯭ꯔꯣ ꯑꯗꯨꯗꯤ
ꯃꯥꯅ ꯆꯥꯛ ꯊꯣꯡꯉꯦꯅ ꯇꯧꯋꯤꯅꯦꯕ ꯑꯗꯨꯗꯤ ꯑꯩꯈꯣꯏ ꯆꯥꯛ ꯊꯣꯡꯉꯒꯦ ꯃꯥ ꯂꯨꯈꯥꯛ ꯁꯦꯡꯉꯣꯕ ꯃꯥ ꯇꯧ ꯃꯥꯅ ꯑꯁꯦꯡꯕꯩ ꯃꯥ ꯂꯣꯏ ꯇꯧꯐꯝ ꯊꯣꯛꯄ ꯅꯠꯇ꯭ꯔꯣ
ꯍꯣꯏꯅꯦ ꯅꯪ ꯂꯩꯔꯝꯗ꯭ꯔꯗꯤ ꯀꯃꯥꯏꯅ ꯇꯧꯗꯣꯏꯕ
ꯑꯩ ꯂꯩꯔꯝꯗ꯭ꯔꯗꯤ ꯑꯩꯅ ꯑꯩꯈꯣꯏ ꯃꯥꯁꯦ ꯅꯨꯡꯁꯥ ꯊꯤꯔꯤꯁꯦ ꯅꯪ ꯅꯁꯥ ꯉꯝꯗꯦ ꯉꯝꯗꯦ ꯍꯥꯏꯔ ꯀꯔꯤꯝ ꯇꯧꯔꯨꯅꯨꯀꯣ ꯍꯥꯏꯕ
ꯑꯩꯁꯨꯅꯦ ꯏꯕꯦꯝꯃ ꯑꯩꯈꯣꯏ ꯃꯥꯁꯦ ꯂꯝ ꯁꯤꯠꯄꯒꯁꯦ ꯄꯥꯏꯍꯟꯅꯤꯡꯗ꯭ꯔꯕꯅꯦ ꯃꯥꯗꯤ ꯍꯦꯛꯇ ꯃꯥꯗꯤ ꯀꯩ ꯍꯥꯏꯅꯤ ꯂꯝ ꯁꯤꯠꯄꯁꯦ ꯑꯃꯣꯠꯄꯒ ꯎꯔꯗꯤ ꯑꯁ ꯇꯧꯔ ꯍꯦꯛꯇ ꯁꯤꯠꯈꯤꯌꯦꯕ
ꯎꯝ